ꯅꯪꯒꯤ ꯅꯪꯒꯤꯗꯨ ꯀꯩꯗꯧꯔꯦ ꯍꯥꯏꯅꯣ ꯑꯗꯣ ꯇꯠ ꯑꯗꯨꯒ ꯇꯠ ꯀꯩꯕꯥ
ꯠ ꯇꯠꯂꯤꯔꯥꯕ
ꯑꯥ ꯁꯃꯤꯠ ꯌꯥꯕ꯭ꯔꯣ
ꯅꯪ ꯐꯣꯟ ꯇꯧꯁꯜꯂ ꯁꯃꯤꯠꯇꯨ ꯇꯧꯗ꯭ꯔꯤ ꯑꯩꯗꯤꯗꯤ ꯅꯪꯅ ꯇꯥꯔꯤꯕ꯭ꯔꯣꯅ ꯍꯜꯂꯛꯑꯣ ꯍꯜꯂꯛꯑꯣ ꯇꯧ ꯂꯩ ꯑꯗꯨꯒ
ꯑ ꯁꯝꯃꯤꯠ ꯇꯧꯁꯜꯂꯣ ꯌꯥꯕ꯭ꯔꯥ ꯌꯦꯡꯉꫭ
ꯑꯥ
ꯍꯣꯏ ꯅꯥꯀꯟꯗ ꯑꯗꯨꯝ ꯏꯟꯊꯣꯛꯑꯣ ꯑꯗꯨꯒ ꯌꯥꯕꯅꯦ ꯐꯣꯟꯗꯣ
ꯌꯥꯗꯧꯡ ꯃꯥꯜꯂꯦ ꯊꫭꯛꯂꯛꯑꯦ ꯁꯃꯤꯠ
ꯌꯥꯗꯧ ꯃꯥꯂꯦ
ꯎꯝ ꯁꯃꯤꯠꯀꯤ ꯊꯣꯛꯂꯛꯑꯦꯕ ꯌꯥꯕꯔꫭ ꯌꯦꯡꯒꯦꯕ
ꯌꯦ
ꯑꯗꯤ ꯅꯪꯁꯨ ꯐꫭꯟꯗꫭ ꯀꯅꫭ ꯇꯧꯒ꯭ꯔ ꯃꯥꯜꯂꯦ ꯀꯩꯗꯧꯒ꯭ꯔꯖꯥꯅꯣꯅ
ꯊꯝꯕ ꯅꯠꯇꯤꯌꯦ ꯑꯩꯅ ꯑꯩꯁꯦ ꯀꯩꯝꯇ ꯉꯥꯡ ꯉꯛꯇꯦ ꯀꯩꯗꯧꯔꯣꯖꯥꯠꯅꯣꯅ ꯑꯩꯁꯨ ꯍꯜꯂꯣꯑꯣ ꯍꯜꯂꯣ ꯍꯜꯂꯣ ꯅ ꯗꯧꯏꯅꯤ ꯀꯩꯅꯣꯅꯦ ꯀꯩꯝ ꯇꯥꯗ꯭ꯔꯤꯁꯤꯕꯣꯅ ꯑꯁꯤ ꯅꯨꯄꯤꯁꯦ ꯑꯃꯨꯛ ꯂꯥꯛꯑꯦꯗꯨ ꯁꯤ ꯂꯥꯛꯑꯗꯤ ꯑꯃꯨꯛ ꯂꯥꯡꯗꯣꯏꯅꯦꯕ
ꯅꯆꯥ ꯅꯨꯄꯤꯗꫭ
ꯎꯝ ꯁꯟꯗꯦ ꯑꯣꯏꯕꯒꯤ ꯑꯈꫭꯏ ꯃꯥꯖꯤꯅ ꯑꯥ ꯑꯌꯨꯛ ꯑꯌꯨꯛꯇꯣ ꯆꯥꯛꯇꯣ ꯑꯩ ꯊꯣꯡꯕꯤꯔꯒꯦ ꯀꯩꯅꯣ ꯇꯧꯔꯣ ꯐꯤꯗꯣ ꯁꯥꯔꯣ ꯒ ꯍꯥꯏꯔꯝꯅꯦꯕꯀꯣ
ꯎꯝ
ꯑꯗꯨꯒ ꯊꯣꯡꯉꯣꯏꯗꯣꯏꯅꯦꯕꯅ ꯇꯔ ꯍꯤꯡꯒꯣꯜ ꯆꯠꯂꯒꯦꯅ ꯍꯤꯡꯒꯣꯜ ꯆꯠꯈ꯭ꯔꯅꯤꯕ
ꯑꯗꯣ ꯑꯌꯨꯛꯇꯅꯦ ꯁꯥꯒ꯭ꯔꯗꯤ ꯑꯗꯨꯝ ꯁꯥꯅꯤꯡꯉꯦꯕ ꯐꯤꯁꯦ ꯑꯗꯨꯒ ꯁꯥꯒꯤꯗ꯭ꯔꯕ
ꯀꯥꯅꯤꯡꯗꯦꯕ
ꯀꯥꯅꯤꯡꯗꯦꯕ ꯆꯥꯛ ꯆꯥ ꯇꯣꯛꯑꯒ ꯀꯣꯟ ꯀꯥꯕꯗꯣ ꯀꯅꯤꯗꯦꯕ
ꯀꯥꯅꯤꯡꯗꯤꯌꯦ ꯑꯗ ꯍꯥꯏꯗꯣꯏꯅꯦꯕ ꯑꯁ ꯑꯌꯨꯛꯇꯨꯗꯅꯦ ꯑꯩꯅ ꯁꯥꯔ ꯅꯪ ꯑꯩ ꯆꯥꯛ ꯊꯣꯡꯕꯤꯔꯒꯦ ꯐꯤꯗꯣ ꯁꯥꯔꯣ ꯀꯥꯏ ꯑꯗꯨꯒ ꯑꯁꫭꯝ ꯆꯠꯈ꯭ꯔꯅꯤ ꯍꯜꯂꯛ ꯑꯔꫭꯏ ꯍꯧꯖꯤꯛ ꯍꯜꯂꯛꯑꯦ ꯏꯔꯨꯖ ꯊꯣꯛꯑꯒ ꯑꯃꯨꯛ ꯊꯣꯛꯈ꯭ꯔꯦꯗꯨ ꯑꯗꯨꯅꯤ ꯃꫭꯏꯒꯤ ꯊꯕꯛ ꯅꯣꯏꯗ ꯉꯥꯏꯍꯥꯛ ꯂꯩꯕ ꯀꯩꯗꯧꯋꯦ ꯍꯥꯏꯅꯣ ꯑꯉꯥꯡꯗꯣ ꯍꯨꯝ ꯁꯧ ꯂꯥꯡꯒꯦ ꯇꯧꯕꯅꯦ ꯑꯩꯁꯨ ꯃꯈꫭꯟ ꯇꯥꯕ ꯌꯥꯗꯕꯅꯦ ꯍꯥꯏꯕꯁꯤꯗꯤ ꯄꯩꯁꯥ ꯐꯪꯕꯤꯒꯤꯅꯦ ꯍꯥꯏꯕ ꯀꯥꯟꯅ ꯉꯥꯡꯅꯔꯛ ꯀꯅꫭ ꯍꯥꯏꯕ ꯇꯨ ꯍꯥꯏꯔꯛꯑꯅꯤꯗꯣ ꯀꯟꯅ ꯑꯃꯨꯛ ꯉꯥꯡꯈꯠ ꯂꯛꯑꯅꯤ ꯀꯥꯏꯗꯒꯤ ꯊꯥ ꯃꯅꯨꯡꯗ ꯊꯩꯕꫭꯡꯗꯣ ꯃꯨꯜꯂꯕꫭ ꯍꯥꯏꯁꯦ ꯍꯥꯥ
ꯂꯣꯏꯈ꯭ꯔꯦꯕ
ꯂꯣꯏꯈ꯭ꯔꯕꯣ
ꯌꯥꯔ ꯃꯥꯜꯂꯦ ꯋꯥꯟ ꯇꯨ ꯇ꯭ꯋꯤ ꯐꯣꯔ ꯐꯥꯏꯠ ꯊꯣꯛꯂꯛ ꯑꯦ
ꯑ
ꯐꯔꯦ ꯐꯔꯦ ꯌꯥꯔꯗꯤ
ꯑꯩꯁꯦ ꯁꯧꯒ꯭ꯔꯤ ꯑꯃ ꯊꯣꯡꯖꯟꯕ ꯇꯥꯔꯦ ꯉꯔꯥꯡꯒꯤ ꯀꯥꯡꯁꯣꯏ ꯌꯥꯝ ꯂꯩꯌꯦ
ꯑꯗꯨꯗꯨꯒ ꯆꯥꯊꯣꯛꯎ ꯀꯩꯅꯣ
ꯑꯗꯨ ꯄꯤꯟꯇꯨꯁꯨ ꯆꯥꯛ ꯆꯥꯅꯕ ꯆꯠꯈ꯭ꯔꯦ ꯑꯉꯥꯡꯁꯨ ꯐꯥꯝꯗ ꯆꯠꯈ꯭ꯔꯦ ꯃꯄꯥꯒ ꯑꯍꯨꯝ ꯈꯛꯇ ꯉꯥꯏꯔꯦ
ꯑꯗꯨꯗꯤꯅꯦ ꯀꯥꯡꯁꯣꯏ ꯊꯣꯡ ꯀꯥꯡꯁꯣꯏꯗꯨꯒ ꯑꯗꯨꯝ ꯆꯥꯔꯣ ꯀꯩꯅꯣ
ꯀꯥꯡ ꯁꯣꯏꯁꯤꯒꯦ ꯀꯥꯡꯒꯧꯁꯤꯒꯗ ꯁꯧꯀꯤ ꯊꯣꯡꯉꯒ ꯆꯥꯕꯗ ꯍꯥꯎꯗꯣꯏꯕ ꯉꯔꯥꯡꯅꯤ ꯀꯥꯡꯁꯣꯏꯗꯣ ꯍꯥꯎꯦ ꯑꯩꯗꯤ ꯆꯥꯅꯤꯡꯗꯦꯅ ꯆꯥꯅꯤꯡꯗꯕꯗꯤ ꯅꯠꯇꯦꯗ ꯑꯩꯅ ꯃꯥ ꯆꯥꯛ ꯆꯏꯀꯟꯗ ꯐꯣꯟꯗꯣ ꯄꯥꯏꯍꯧ ꯃꯦꯠꯍꯧꯒꯦ ꯇꯧꯍꯧꯒꯦ ꯇꯧꯕ ꯐꯣꯟꯖꯤꯅꯅꯦ ꯑꯩꯈꯣꯏ ꯁꯨꯃꯥꯏꯅ ꯋꯥꯔꯤ ꯁꯥꯟꯅꯕꯗꯨ ꯃꯥꯏ ꯋꯥꯈꯟꯗ ꯋꯥꯊꯤ ꯋꯥꯔꯦꯝ ꯉꯥꯡꯅꯗꯅ ꯂꯩꯔꯦ ꯍꯥꯏꯕꯒꯤ ꯋꯥꯈꯜꯗ ꯑꯗꯨꯝ ꯃꯣꯏꯒꯤ ꯀꯣꯛ ꯐꯠꯇꯕꯒꯤ
ꯍꯧꯅꯕꯤ
ꯄꯨꯛ ꯐꯠꯇꯕꯒꯤ ꯍꯧꯅꯕꯤ ꯍꯥꯏꯇꯥꯔꯦ ꯌꯥꯝ ꯁꯥꯎꯅꯤꯡꯕꯗꯣ ꯑꯩ ꯏꯁꯥꯒꯤ ꯐꯣꯟ ꯑꯣꯏꯗꯕꯁꯤꯗ ꯃꯥꯒꯤ ꯐꯣꯟ ꯑꯣꯏꯕꯁꯤꯗ ꯑꯩꯅ ꯐꯣꯟꯗ ꯋꯥꯔꯤ ꯁꯥꯟꯅꯔ ꯂꯩ ꯋꯥꯊꯤ ꯋꯥꯔꯦꯝ ꯉꯥꯡꯅ ꯂꯩ ꯁꯤꯅꯤꯗꯅ ꯄꯩꯁꯥꯪ ꯐꯪ ꯀꯩꯅꯣ ꯇꯧꯗꯣꯏꯅꯤ ꯍꯥꯏꯔꯦꯗꯅ
ꯑꯥ
ꯑꯗꯨꯁꯨ ꯇꯥꯗꯕꯤ ꯑꯗꯨꯝ ꯍꯥꯏ ꯉꯥꯏꯍꯥꯛ ꯍꯥꯏꯔꯁꯨ ꯉꯥꯏꯍꯥꯛ ꯂꯩꯒ ꯋꯥꯊꯤ ꯋꯥꯔꯦꯝ ꯇꯧꯗꯅ ꯇꯧꯗꯨꯅ ꯃꯇꯝ ꯍꯟꯗꯅ ꯑꯗꯨ ꯇꯧꯗꯅ ꯀꯥꯏꯅ ꯉꯥꯡꯗꯣꯏꯅꯦ ꯋꯥꯈꯜꯂꯣꯟꯗꯣ ꯑꯗꯨꯗꯤ ꯑꯩꯅ ꯃꯥ ꯂꯩ
ꯑꯥ ꯑꯥ
ꯆꯥꯗ꯭ꯔꯤꯗ ꯃꯣꯏꯗꯤ ꯑꯗꯨ ꯉꯥꯛꯇꯅꯤꯅꯦ ꯈꯜꯂꯤꯁꯦ
ꯎꯝ ꯃꯥꯅꯦ
ꯑꯗꯨ
ꯃꯣꯏꯅ ꯀꯥꯟꯅꯔꯕꯗꯤ ꯁꯨꯄꯨ ꯄꯨꯁꯜꯂꯛꯑꯣꯏ ꯃꯤꯅ ꯀꯥꯟꯅꯕ ꯄꯨꯁꯜꯂꯀꯥꯟꯗꯁꯨ ꯆꯥꯛꯄ
ꯎꯝ
ꯆꯥꯛ ꯊꯣꯡꯒꯗꯕꯁ ꯅꯤꯌꯣꯝ ꯆꯨꯝꯅ ꯊꯣꯟꯒꯦ ꯑꯗꯨꯒ ꯋꯥꯔꯤ ꯁꯥꯗꯅ ꯂꯩ ꯑꯗꯨ ꯇꯧꯋꯦꯅ ꯈꯟ ꯇꯧꯗꯣꯏꯅꯦꯕ ꯍꯥꯏꯗꯣꯏꯅꯦꯕ ꯑꯗꯣ ꯑꯩꯈꯣꯏ ꯇꯧꯐꯝ ꯊꯣꯛ ꯔꯤ ꯇꯧꯔꯤ
ꯎ
ꯅꯪꯒꯤ ꯂꯣꯏꯨꯔꯝꯃꯅꯤꯅꯦ ꯁꯣꯛꯅꯤꯅ
ꯑꯩ ꯂꯣꯏꯔꯕꯒꯨꯝꯕꯅꯤ ꯑꯗꯣ ꯃꯣꯔꯣꯛꯀ ꯃꯠꯇ꯭ꯔꯤꯗ ꯅꯨꯡꯁꯥꯗ ꯁꯥꯔꯗꯤ ꯆꯥꯒꯤ ꯀꯩꯅꯣꯁꯦ ꯑꯝꯇ ꯁꯨꯕꯤꯒꯦꯅ ꯇꯧꯕꯅꯤ
ꯃꯣꯏꯅꯦ ꯁꯥꯔꯦ ꯁꯥꯔꯗꯤ ꯐꯤꯔꯣꯜꯁꯦ ꯁꯨꯡꯌꯥ ꯁꯤꯃꯤ ꯌꯥꯇꯅ
ꯑꯣꯝ
ꯑꯣꯐ
ꯏꯁꯤꯡꯗꯤ ꯍꯥꯏꯔꯨꯔꯗꯤ ꯅꯨꯡꯉꯥꯏꯕ
ꯊꯤꯡꯉꯦ ꯍꯥꯏꯔꯗꯤ ꯅꯨꯡꯉꯥꯏꯕ ꯑꯩ ꯑꯩꯗꯤ ꯅꯍꯪꯒꯦ ꯅꯣꯡꯁꯨ ꯂꯣꯗꯤ ꯍꯥꯏ ꯇꯒꯤ ꯅꯣꯡ ꯆꯨꯔꯛꯄꯗꯒꯤꯅꯦ ꯏꯃꯨꯡꯒꯤ ꯃꯤꯁꯨ ꯋꯥꯠꯄꯒ ꯏꯁꯤꯡꯁꯦ ꯁꯦꯟꯗꯦꯛꯁꯦ ꯑꯍꯨꯝ ꯆꯉ ꯃ ꯍꯨꯝꯃꯒꯤ ꯆꯜꯂꯨꯕꯗꯨꯅ ꯆꯤꯡꯁꯨ ꯀꯦ ꯐꯨꯗ꯭ꯔꯦꯕ ꯍꯣꯇꯦꯜ ꯉꯔꯥꯡꯒꯅ ꯍꯥꯟꯒꯦ ꯑꯅꯤꯔꯛ ꯑꯍꯨꯝꯂꯛꯇꯤ ꯁꯨꯅ ꯆꯈꯤꯑꯂꯗꯤ ꯑꯃꯨꯛ ꯇꯥꯔꯛꯑꯦ ꯑꯗꯨ ꯆꯠꯈꯤꯗ꯭ꯔ
ꯀꯩꯅꯣ ꯆꯤꯡꯕ ꯏꯁꯤꯡ
ꯑꯗꯨꯅꯦ ꯅꯣꯏꯗꯤ ꯆꯤꯡꯕꯅꯤꯅ ꯐꯩꯕ
ꯍꯦ ꯐꯤ ꯇꯔꯅꯤ
ꯅꯣꯏ ꯆꯤꯡꯕꯗꯣ ꯅꯨꯡꯉꯥꯏꯔꯝꯒꯅꯦꯕ
ꯅꯨꯡꯉꯥꯏꯌꯦ ꯍꯦꯛ ꯂꯣꯏꯕꯒ ꯆꯤꯡꯕ
ꯑ ꯄꯨꯅꯤꯃꯁꯨ ꯃꯣꯏ ꯂꯩꯗꯒꯤ ꯁ ꯁꯝꯗꯅ ꯆꯤꯡꯉꯦ ꯅꯨꯡꯉꯔꯦ
ꯐꯔ ꯃꯣꯏ ꯅꯍꯥꯟ ꯆꯤꯡꯈꯤꯕ ꯑꯃꯅꯦ ꯃꯣꯏꯁꯨ ꯀꯥ ꯒꯣꯕꯤꯟ ꯍꯣꯏꯁꯨ ꯆꯤꯡꯉꯤ
ꯒꯣꯕꯤꯟꯗꯁꯨ ꯆꯤꯡꯉ ꯅꯣꯏꯗ ꯊꯥꯎꯅ ꯆꯤꯡꯉꯤ ꯅꯠꯇ꯭ꯔꯥ
ꯃꯩ ꯑꯥꯗ ꯊꯝꯃꯦ
ꯃꯩꯅ ꯆꯤꯡꯉꯔꯕ
ꯑꯥ
ꯊꯥꯎꯅ ꯅꯠꯇꯕ
ꯅꯠꯇ
ꯗꯤ ꯄ ꯀꯅꯣ
ꯑꯗ ꯄꯨꯄꯦ ꯑꯥ ꯒꯣꯕꯤꯟꯣꯣꯏꯒꯤ ꯄꯥꯜꯂꯦ ꯣꯕꯦꯟ ꯍꯗ ꯊꯝꯃꯒ ꯇꯧꯔꯤꯅꯦ ꯃꯣꯏ ꯑꯩꯈꯣꯏ ꯄꯩꯁꯥ ꯄꯤꯗꯣꯏꯅꯦ ꯃꯥꯏ ꯄꯨꯂꯞ ꯄꯨꯂꯞ ꯀꯥꯇꯣꯏꯅꯤ
ꯎꯝ ꯌꯥ ꯈꯨꯣꯏ ꯆꯅꯤꯗ
ꯎꯝ
ꯃꯥꯒꯤꯁꯨ ꯀ ꯊ ꯀꯒꯤ ꯈꯔ
ꯍꯣꯏ
ꯆꯤꯡ ꯐꯧꯆꯤꯡꯖꯦꯟꯒꯦ ꯃ ꯇ ꯎ ꯋꯥꯅꯤ ꯅꯣꯏ ꯑꯗꯨꯐꯥꯎꯀꯤ ꯄꯥꯌꯦꯞꯇꯤ ꯂꯩꯗ ꯂꯨꯄꯥ ꯀꯌꯥ ꯆꯪꯈ꯭ꯔꯒꯦ
ꯂꯤꯁꯤꯡ ꯃꯉꯥ ꯆꯪꯉꯦ
ꯑꯗꯨꯗꯨꯕꯨꯣꯛꯛ ꯑꯗꯩ ꯗꯨꯕꯨꯛ ꯂꯩꯕ
ꯑꯥ
ꯄꯨꯔꯅꯤꯃꯥꯒꯤꯗꯤ ꯀꯌꯥ ꯆꯪꯉꯦ ꯃꯥꯏ ꯃꯌꯨꯝꯐꯧ ꯂꯩꯕꯗ
ꯃꯥꯒꯗꯦ ꯊꯣꯡꯕꯅꯤ ꯑꯩꯈꯣꯏꯗꯤ ꯐꯨꯝꯕ ꯄꯣꯔꯛꯄꯒꯤ ꯄꯥꯏꯞ ꯑꯊꯥꯕꯗꯨꯅꯦꯕ ꯃꯥꯒꯤꯗꯗꯤ ꯑꯍꯣꯡꯕꯅꯦ ꯀꯌꯥ ꯆꯪ ꯆꯪꯖꯥꯅꯣ ꯈꯪꯗ꯭ꯔꯤ
ꯃꯤ ꯂꯤꯁꯤꯡ ꯃꯉꯥꯗꯨꯗꯤ ꯀꯅꯥ ꯈꯥꯏꯅꯔꯤꯕ
ꯑ ꯗꯀꯥꯕꯤꯖꯦꯟꯟꯗ꯭ꯔꯒꯥꯏꯇ ꯑꯩꯒ ꯑꯩꯈꯣꯏ ꯌꯥꯎꯍꯟꯗꯦ ꯑꯩꯈꯣꯏꯅ ꯅꯨꯡꯉꯥꯏꯔꯣ ꯐꯪꯕ
ꯍ ꯐꯔ ꯄꯕꯥꯅꯤ ꯂꯩꯦꯃꯤ ꯇ ꯃꯅ ꯉꯥꯏꯇꯗꯤ ꯀꯩ
ꯑꯗꯨꯅꯦ ꯍꯥꯏꯁꯦ ꯃꯣꯏꯅꯤ ꯂꯩꯕꯒꯤ ꯗꯨꯀꯥꯟ ꯅꯠꯇ꯭ꯔꯗꯤ ꯀꯩ ꯀꯥꯟꯗꯧꯅꯣ꯭ꯔ
ꯃꯥꯅꯦ
ꯎꯝ ꯑꯩꯈꯣꯏꯅ ꯂꯩꯔꯨꯕꯒꯤ ꯑꯁ ꯑꯩꯗꯤ ꯌꯨꯝ ꯀꯩꯅꯣꯁꯤ ꯃꯅꯤꯡ ꯁꯥꯕ ꯍꯧꯔꯛꯏꯌꯦꯦ ꯑꯁ ꯇꯥꯕ꯭ꯔꯣ
ꯍꯥꯥ
ꯌꯦꯇ ꯃꯣꯏ ꯌꯣꯠꯀꯤ ꯃꯇꯦꯛ ꯑꯃ ꯁꯥꯗꯣꯛꯄ ꯑꯉꯥꯡꯒꯤ ꯕꯥꯠꯔꯨꯝ ꯅꯨꯡꯗꯥꯡ ꯂꯩꯕꯗꯣ ꯑꯗꯨꯒꯤ ꯀꯗ ꯏꯅꯝꯃꯒꯤ ꯐꯤ ꯁꯨꯐꯝꯝꯒꯤꯅꯦꯅ ꯑꯁ ꯐꯤ ꯌꯥꯔꯣꯏꯗꯣꯔꯤꯅꯦ ꯋꯥꯔꯤ ꯁꯥꯟꯅꯕ
ꯀꯗ ꯑꯣꯏ ꯀꯗ ꯋꯥꯣꯏ ꯖꯒꯥ ꯊꯥꯏꯕ ꯕꯂꯨꯝꯑꯥꯞ
ꯕꯥꯠꯔꯨꯝ ꯃꯄꯥ ꯍꯣꯏ ꯀꯥꯔꯛ ꯍꯥꯡꯕꯗꯨꯗ
ꯎꯝ
ꯑꯁ ꯇꯨꯝꯕꯝꯒ ꯈꯪꯗ꯭ꯔꯖꯅꯤ ꯉꯔꯥꯡꯗꯩꯩꯅꯤ
ꯎꯝ
ꯋꯥꯔꯤ ꯁꯥꯟꯅꯕꯒ ꯑꯝꯇ ꯇꯥꯟꯅꯔꯣꯏꯗꯣꯏꯅꯦꯕ ꯇꯧꯏꯁꯦ ꯑꯩꯗꯤ ꯂꯣꯏꯁꯜꯂꯛꯑꯦ ꯏꯟꯖꯥꯡ
ꯃꯨꯟꯗꯣꯔꯦꯗ ꯀꯥꯡꯈꯧ ꯑꯂꯨ ꯈꯤꯇꯪ ꯋꯥꯠꯂꯤ ꯁꯧꯒꯔ꯭ꯤ ꯃꯅꯥ ꯑꯅꯤ ꯍꯨꯝ ꯊꯣꯡꯖꯟꯗ꯭ꯔꯗꯤ ꯍꯟꯖꯥꯡꯖꯦ ꯇꯦꯡꯀꯣꯠ ꯑꯝꯇꯪ ꯊꯣꯛꯍꯟꯒꯤꯒꯦ ꯑꯩꯗꯤ ꯀꯥꯡꯒꯧꯗꯪꯒ ꯆꯥꯅꯤꯡꯗꯕ
ꯑꯩꯗꯤ ꯀꯥꯡꯒꯧꯗꯪꯒ ꯆꯥꯕ ꯉꯝꯃꯦ
ꯗꯤꯉꯝꯗꯦ ꯀꯥꯡꯒꯧꯇꯪ ꯏꯟꯖꯥꯟ ꯃꯍꯤ ꯇꯣꯠꯇꯗꯤꯅꯦ ꯁꯧꯒꯔ꯭ꯤ ꯊꯣꯡꯕꯗꯤ ꯀꯩꯁꯨꯝ ꯀꯨꯏꯒꯗꯕ ꯅꯠꯇꯕꯅꯤꯅ
ꯎꯝ ꯍꯣ ꯑꯩ ꯊꯝꯃꯒꯦ
ꯁꯧꯍꯟꯗꯦ